ꯇꯥꯔꯕ
ꯎꯝ ꯇꯥꯔꯦ
ꯍꯥꯏꯔꫭ ꯍꯥꯏꯔꫭ
ꯎꯝ ꯑꯗꯨꯗ ꯇꯥꯛꯄꯕꯨꯗꯤ ꯅꯨꯡꯉꯥꯏ ꯑꯗꯨꯝ ꯈꯤꯇꯪ ꯇꯥꯛꯄꯗ ꯐꯠ ꯐꯠ ꯈꯪꯕꯗꯨꯕꯨꯗꯤ ꯑꯣꯏꯌꯦꯕ ꯑꯗꯨꯝ ꯊꯨꯅ ꯂꯧꯁꯟꯕꯗꯣ
ꯎꯝ
ꯑꯗꯣ ꯑꯁ ꯈꯪꯗꯦꯗ ꯃꯥꯀ ꯑꯉꯥꯡꯅ ꯃꯥꯀ ꯋꯥꯡꯈꯠꯂꯛꯄꯁꯦꯕꯤ ꯂꯩꯇ꯭ꯔꯥ
ꯑꯧ ꯑꯗꯣ ꯑꯁꯨꯨꯡꯉꯍꯥꯛ ꯋꯥꯡꯈꯠꯂꯛꯇꯦ ꯑꯩꯒꯤ ꯊꯋꯥꯏ ꯌꯥꯝ ꯅꯨꯡꯉꯥꯏꯇꯦ ꯑꯩꯅ ꯇꯥꯛꯑꯦ ꯑꯉꯥꯡꯁꯤꯁꯦ ꯀꯣꯛꯁꯨ ꯑꯝꯇ ꯐꯠꯇꯦ
ꯑꯩꯗꯤ ꯅꯍꯥꯟ ꯅꯍꯥꯟꯃꯨꯛ ꯈꯪꯕ꯭ꯔꯥ ꯁꯤꯗꯣꯕ ꯅꯣꯛꯄꯁꯤꯗꯅꯦ ꯑꯁ
ꯎꯝ
ꯀꯃꯥꯏꯅ ꯇꯧꯒꯦꯒ ꯃꯥꯁꯦ ꯎꯝ ꯏꯪꯂꯤꯁꯀꯤ ꯑ ꯃꯥꯁꯦ ꯄꯨꯂꯞꯇ ꯄꯨꯂꯞꯇꯕꯨꯗꯤ ꯄꯤ ꯁꯤꯁꯦ ꯅꯥꯏꯟ ꯇꯤꯒ ꯑꯣ ꯅꯥꯏꯟꯇꯤ ꯊ꯭ꯔꯤ ꯆꯠꯄ ꯑꯥ ꯑꯥ ꯑꯥ ꯅꯥꯏꯟꯇꯤ ꯊ꯭ꯔꯤ ꯆꯠꯄ ꯑꯗ ꯃꯥꯅ ꯑꯩꯉꯣꯟꯗ ꯍꯥꯏꯖꯜꯂꯤꯁꯤꯅ ꯅꯥꯏꯟꯇꯤ ꯐꯣꯔꯅꯦ ꯁꯤꯅꯤꯕ ꯍꯥꯟꯅꯗꯒꯤ ꯑ ꯍꯥꯟꯅꯗꯤ ꯑꯅꯤꯅꯦꯕ ꯍꯦꯟꯒꯠꯂꯝꯃꯤꯁꯦꯀꯣ ꯑꯗꯣ ꯑꯦꯛꯖꯥꯝ ꯍꯥꯏꯗꯣꯛꯇ꯭ꯔꯤ ꯀꯥꯟꯁꯤꯗ ꯑꯅꯤꯁꯦ ꯍꯦꯟꯒꯠ ꯑꯃ ꯑꯗꯨꯃꯥꯏꯅ ꯐꯪꯅꯤ ꯈꯣꯠꯅꯤ ꯎ ꯑꯗꯨꯝ ꯆꯦꯛ ꯇꯧꯍꯟꯕ ꯈꯣꯠꯄꯗ ꯑꯣꯖꯥꯅ ꯍꯥꯏꯔꯛꯄ ꯈꯣꯠꯄꯗ ꯑꯗꯨꯃꯥꯏꯅ ꯑꯣꯏ ꯈꯣꯠꯂꯦꯅ ꯍꯥꯏꯔꯝꯃꯦ
ꯎꯝ
ꯑꯗꯨꯒꯗꯤ ꯃꯃꯥ ꯃꯄꯥ ꯇꯧꯔꯒ ꯄꯦꯔꯦꯟꯁ ꯃꯤꯠꯀ ꯇꯧꯔꯒ ꯑꯦꯛꯖꯥꯝꯗꯣ ꯍꯥꯏꯗꯣꯛꯑꯒ ꯍꯜꯂꯛꯄ ꯅꯨꯃꯤꯠꯁꯦ
ꯎꯝ
ꯁꯤꯗꯩꯁꯤꯗ ꯃꯥꯅ ꯑꯩꯉꯣꯟꯁꯤꯗ ꯅꯥꯏꯟꯇꯤ ꯐꯣꯔꯅꯦ ꯁꯤꯅꯤꯕ ꯑꯗꯨꯒ ꯏꯪꯂꯤꯁ ꯤ ꯃꯥꯔꯛꯁꯦ ꯑꯃ ꯍꯦꯟꯅ ꯍꯥꯏꯕꯅꯦꯕ
ꯎꯝ
ꯃꯅ ꯑꯩꯠꯇꯤꯟ ꯐꯪꯉꯦ ꯍꯥꯏꯕ ꯐꯪꯉꯝꯃꯤꯁꯤꯅ ꯁꯦꯚꯦꯟꯇꯤꯟ ꯑꯣꯏꯗꯣꯏꯕ
ꯑꯥ
ꯑꯗꯨꯗ
ꯑꯩꯁꯨꯦ ꯃꯁ ꯃꯥꯅꯒ ꯇꯧꯔꯒ ꯀꯩꯅꯣ ꯑꯦꯄ꯭ꯂꯤꯀꯦꯁꯟ ꯏꯕꯗ ꯀꯩꯅꯣ ꯇꯧꯕꯩꯅꯤ ꯈꯣꯠꯄꯅꯤ ꯋꯥꯔꯗꯁ ꯃꯁꯤꯡ ꯁꯨꯗꯕꯒꯤ ꯈꯔ ꯀꯛꯈꯤꯕ ꯑꯣꯏꯗꯣꯏꯅꯦ ꯈꯣꯠꯇꯣꯏꯅꯦ ꯇꯧꯔꯒ ꯑꯩꯉꯣꯟꯁꯤꯗ ꯃꯥꯁꯤꯅ ꯐꯖꯅ ꯑꯦꯛꯁꯄ꯭ꯂꯦꯟ ꯇꯧꯔꯦꯀꯣ ꯃꯥꯚꯦꯟꯗꯤ ꯑꯩꯠꯇꯤꯟ ꯐꯪꯉꯦ ꯑ ꯍꯣꯏ ꯍꯣꯏ ꯑꯦꯠꯇꯤꯟ ꯐꯪꯉꯦ ꯈꯣꯠꯂꯦꯅ ꯇꯧꯔꯒ ꯃꯥꯔꯛ ꯑꯅꯤ ꯁꯣꯏꯈ꯭ꯔꯦꯅ ꯑ ꯑꯩꯁꯨ ꯑꯩꯁꯨ ꯑꯦ ꯑꯦꯛꯖꯥꯝ ꯍꯥꯏꯗꯤ ꯃꯃꯥ ꯃꯄꯥꯒ ꯆꯠꯂꯨꯔꯒ ꯂꯣꯏꯔꯒ ꯍꯥꯏꯗꯣꯔꯛꯏꯅꯤꯅ ꯊꯥꯖꯔꯦ
ꯑꯗꯨꯒꯗꯤ ꯃꯃꯥꯁꯤꯅ ꯈꯪꯕ꯭ꯔꯥ ꯑꯁ ꯕ ꯃꯃꯥꯗꯣ ꯀꯩꯅꯣ ꯑꯣꯏꯔꯝꯃꯦ ꯏꯪꯂꯤꯁꯀꯤꯗꯣ ꯑꯗꯨ ꯐꯪꯉꯝꯃꯦ ꯈꯣꯠꯂꯝꯃꯦꯅ ꯍꯥꯏꯔꯛꯄ ꯃꯥꯁꯦ ꯅꯣꯐꯦꯠꯀ ꯇꯧꯔꯒ ꯃꯥꯁꯦ ꯑꯩꯉꯣꯟꯗ ꯑꯣꯏꯗꯕꯁꯦ ꯉꯥꯡꯉꯤꯅꯦ ꯍꯥꯏꯕ ꯑꯗꯨꯒ ꯀꯩꯅꯣꯅ ꯃꯥꯅ ꯃꯥꯅ ꯃꯥꯅ ꯃꯥꯅ ꯀꯌꯥ ꯐꯪꯉꯤ ꯍꯥꯏ ꯑꯗꯨ ꯑꯗꯥ ꯑꯣꯏꯗꯕ ꯉꯥꯡꯕꯅꯦ ꯈꯣꯠꯄꯅꯦ ꯇꯧꯔꯦ ꯑꯗꯩꯗꯤ ꯃꯃꯥꯅ ꯍꯥꯏꯔꯛꯄ ꯋꯥꯗꯨꯅꯤꯗ ꯑꯩ ꯅꯣꯡꯅꯤꯁꯦ ꯅꯪꯗꯤ ꯃꯥꯅ ꯍꯥꯏꯕꯗ ꯊꯥꯖꯗꯅꯒ ꯂꯩꯔꯝꯃꯤ ꯑꯩꯗꯤ ꯁꯨꯝ ꯊꯥꯏ ꯊꯥꯖꯗꯦ ꯏꯃꯤꯠꯅ ꯎꯗ꯭ꯔꯤꯈꯩ
ꯍꯣꯏ ꯃꯆꯥ ꯅꯨꯄꯥꯒ ꯑꯣꯏꯔꯦ
ꯑꯥ ꯃꯥꯅ ꯈꯪꯉꯝꯕꯗꯣ ꯃꯥꯁꯨ ꯈꯪꯉꯤꯕ
ꯑꯍꯣꯏ ꯅꯉꯣꯟꯗ ꯑꯣꯏꯅ ꯁꯥꯟꯅꯕꯤꯔꯝꯃꯦ ꯍꯥꯏꯕ ꯃꯥꯅ ꯀ꯭ꯂꯥꯁ ꯀꯌꯥꯅꯣ ꯑꯗꯣ ꯐꯥꯏꯚ ꯔꯣ
ꯀ꯭ꯂꯥꯁ ꯐꯥꯏꯕꯅꯦ
ꯑꯥ ꯑꯉꯥꯡ ꯑꯣꯏꯗ꯭ꯔꯥ ꯇꯥꯡꯅꯦ ꯎꯝ
ꯂꯣꯏꯔꯦ ꯑꯩ ꯍꯥꯏꯅꯤꯡꯅꯤꯀꯣ ꯑꯩꯖꯦ ꯅꯣꯛꯄꯖꯦꯅꯣ ꯍꯧꯖꯤꯛ ꯅꯪ ꯑꯗꯨꯃꯥꯏꯅ ꯍꯥꯏꯗꯣ ꯀꯩꯒꯤꯅꯣ ꯍꯥꯏꯔꯒ ꯎꯝ ꯁꯨꯝ ꯍꯥꯏꯔꯤꯅꯤ ꯃꯥꯅ ꯃꯥꯅ ꯃꯥꯅ ꯐꯪꯐꯝ ꯊꯣꯛꯄꯅꯤ ꯑꯥ ꯃꯥꯅ ꯐꯪꯐꯝ ꯊꯣꯛꯄꯗꯨꯅꯦ ꯃꯣꯏ ꯃꯣꯏꯅ ꯀꯛꯄ ꯋꯥꯅꯤꯌꯦ
ꯄꯦꯈꯠꯈꯕꯒꯤ ꯃꯣꯏꯅ
ꯅꯣꯛꯅꯤꯡꯒ꯭ꯔꯕ ꯑꯗꯨ ꯃꯣꯏ ꯀꯣꯏꯁꯟ ꯀꯩꯀꯥꯗꯣ ꯑꯁ ꯈꯪꯗꯦ ꯑꯗꯨꯝ ꯂꯦꯕꯦꯜ ꯈꯤꯇꯪ ꯋꯥꯡꯉꯦꯕ ꯑꯩꯅ ꯈꯟꯕꯗ ꯑꯩꯈꯣꯏꯅ ꯍꯋꯥꯏ ꯇꯝꯃꯛꯄ ꯀ꯭ꯂꯥꯁ ꯐꯥꯏꯚꯇꯗꯤ ꯑꯗꯨꯃꯥꯏꯅꯗꯤ ꯀꯩꯁꯨ ꯍꯪꯗꯦꯕ
ꯎꯝ
ꯋꯥꯡꯉꯦ ꯑꯗꯨꯝ ꯈꯔ ꯑꯗꯨꯝ ꯋꯥꯡꯉꯦ ꯁꯇꯦꯟꯗꯔꯠꯇꯣ
ꯀꯩꯅꯣ ꯇꯧꯏ ꯎꯝ ꯀꯔꯤ ꯀꯔꯤ ꯀꯩ ꯑꯩ ꯑꯉꯥꯡꯈꯩꯗꯨꯅꯅꯦ ꯑꯩꯅ ꯑꯩꯅ ꯑꯪꯀꯁꯤꯗꯅꯦ ꯈꯪꯕ꯭ꯔꯥ ꯑꯩꯅ ꯍꯥꯏꯗꯅ ꯑꯩ ꯍꯟꯖꯟ ꯍꯟꯖꯟ ꯇꯥꯛꯑꯦꯅ ꯐꯅꯌꯥꯝꯃꯛꯇꯤ ꯇꯥꯛꯑꯦꯕ ꯑꯗꯣ ꯑꯦꯛꯖꯥꯝꯗ ꯃꯣꯏ ꯏꯔꯝꯃꯤꯁꯦ ꯃꯣꯏ ꯃꯣꯏꯗꯤ ꯍꯦꯛꯇ ꯍꯥꯏꯌꯦꯕ ꯆꯤꯆꯦ ꯁꯤ ꯈꯪꯗꯦ ꯆꯤꯆꯦ ꯅ ꯇꯥꯛꯇꯦ ꯈꯣꯠꯇꯦꯅ ꯑꯩꯅ ꯍꯥꯏꯕ ꯑꯩꯁꯦ ꯁꯤ ꯑꯗꯨꯅ ꯑꯩꯗꯤ ꯊꯣꯏꯅ ꯃꯥꯔ ꯄꯥꯏꯌꯦꯕ ꯈꯪꯕ ꯑꯩꯅ ꯇꯥꯛꯈꯤꯕꯈꯩꯗꯣ ꯃꯣꯏ ꯃꯀꯣꯛ ꯇ ꯂꯩꯔꯣꯏꯗꯕꯗꯨꯗꯤ ꯄꯥꯗꯦꯕ ꯍꯟꯗꯛ ꯃꯥꯔꯛ ꯅꯥꯏꯟꯇꯤꯗꯨꯅ ꯃꯥꯔꯛ ꯅꯥꯏꯟꯇꯤ ꯋꯥꯔꯗ ꯄ꯭ꯔꯣꯕ꯭ꯂꯦꯝꯗꯤ ꯃꯣꯏꯅ ꯅꯪꯖꯗꯕꯅꯦꯕ ꯑꯩꯅ ꯍꯥꯏꯌꯦ ꯑꯩꯅ ꯂꯥꯛ ꯑꯣ ꯍꯥꯏꯕ ꯃꯇꯝꯗ ꯃꯣꯏ ꯂꯥꯛꯇꯦꯕ ꯍꯥꯏꯗꯤ ꯇꯥꯛꯄ ꯅꯪꯒꯗꯕ ꯃꯇꯝꯗꯣ ꯑꯗꯨꯅ ꯋꯥ ꯄ꯭ꯔꯣꯕ꯭ꯂꯦꯝꯗꯤ ꯌꯥꯝ ꯀꯨꯏꯅꯁꯨ ꯆꯪꯗ꯭ꯔꯥ ꯍꯥꯏꯗꯤ ꯃꯣꯏ ꯃꯀꯣꯛꯇ ꯑꯩꯅ ꯇꯥꯛꯄꯗ ꯊꯨꯖꯔꯒꯁꯨ ꯃꯣꯏ ꯃꯀꯣꯛꯇꯗꯤ ꯆꯪꯕꯗ ꯌꯥꯝ ꯀꯨꯏꯅꯤꯕ ꯍꯪꯉꯛꯄꯁꯤꯅ ꯑꯅꯝꯕ ꯊꯥꯔꯇꯤ ꯃꯥꯔꯛ ꯃꯨꯛꯇꯤꯒꯨꯝꯕ ꯋꯥꯔꯠ ꯄ꯭ꯔꯣꯕ꯭ꯂꯦꯝꯗꯩ ꯍꯪꯉꯛꯑꯦꯕ ꯀꯣ ꯑꯗ ꯃꯥꯔꯛ ꯅꯥꯏꯟꯇꯤ ꯇꯥꯛꯄꯗ ꯑꯩꯅ ꯍꯟꯗꯛ
ꯑꯩꯈꯣꯏ ꯅꯨꯄꯤ ꯅꯥꯏꯟ ꯅꯥꯏꯟꯇꯤ ꯃꯥꯔꯛ ꯐꯨꯜ ꯃꯥꯔꯛꯁꯦ ꯅꯥꯏꯟꯇꯤ ꯑꯣꯏꯔꯤꯔꯣ
ꯍꯣꯏ ꯐꯨꯜꯃꯥꯛ ꯅꯥꯏꯟꯇꯤꯅꯦꯕ ꯑꯗꯣ ꯑꯩꯅ ꯇꯥꯛꯄꯒꯤ ꯆꯥꯡꯗꯣ ꯁꯤꯛꯁꯇꯤ ꯐꯥꯏꯚꯇꯤ ꯌꯧꯋꯦꯕ ꯁꯤꯛꯁꯇꯤ ꯐꯥꯏꯚꯇꯤ ꯇꯥꯛꯑꯦꯕ ꯋꯥꯔꯗ ꯄ꯭ꯔꯣꯕ꯭ꯂꯦꯝ ꯀꯩꯗꯣ ꯂꯧ ꯊꯣꯛꯈ꯭ꯔꯒ ꯂꯧꯊꯣꯛꯈ꯭ꯔꯒ ꯌꯥꯎꯗꯕꯤꯗ ꯑꯗꯣ ꯁꯤꯛꯁꯇꯤ ꯐꯥꯏꯚꯁꯤꯗ ꯄꯥꯁ ꯃꯥꯔꯛꯁꯦ ꯊꯥꯔꯇꯤ ꯊ꯭ꯔꯤ ꯈꯛꯇꯅꯤ ꯃꯣꯏꯅ ꯐꯤꯐꯇꯤꯇꯪ ꯐꯪꯕꯗ ꯌꯥꯔꯕꯅꯦꯕ ꯑꯩꯅ ꯇꯥꯛꯈꯤꯗꯣ ꯍꯟꯖꯤꯟ ꯍꯟꯖꯤꯟꯅꯁꯨ ꯇꯥꯛꯈꯤꯕꯅꯤꯅ ꯑꯗꯨꯁꯨ ꯑꯗꯨꯁꯨ ꯌꯧꯅ ꯇꯧꯔꯝꯗꯕ ꯈꯪꯕ꯭ꯔꯥ ꯈꯪꯗꯦꯕ ꯍꯥꯏꯗꯣꯛꯇ꯭ꯔꯤꯕ ꯍꯟꯗꯛ ꯑꯗꯣ ꯃꯣꯏ ꯀꯩꯁꯨ ꯑꯩ ꯑꯩ ꯀꯣꯛꯇ ꯃꯣꯏꯁꯦ ꯅꯤꯡꯁꯤꯡꯉꯣꯏꯕ ꯑꯩꯅꯅꯦ ꯑꯌꯨꯛꯇꯨꯗ ꯇꯥꯛ ꯅꯦ ꯈꯪꯕ꯭ꯔꯥ ꯐꯦꯛꯇꯔꯥꯏꯦꯁꯟꯒꯤ ꯇꯈꯤꯕ ꯗꯤꯕꯤꯖꯟ ꯃꯦꯊꯠ ꯌꯥꯝ ꯂꯩꯗꯅ ꯐꯦꯛꯇꯣꯔꯥꯏꯖꯦꯁꯟꯒꯤꯗꯤ ꯇꯥꯛꯈꯤꯕꯈꯩꯗꯣ ꯊ꯭ꯔꯤ ꯊ꯭ꯔꯤ ꯃꯥꯔꯛꯇ ꯍꯪꯉꯦꯕ ꯃꯣꯏ ꯃꯀꯣꯛꯁꯤꯗꯅꯦ ꯈꯪꯕ꯭ꯔꯥ ꯃꯤꯛꯁ ꯆꯠꯂꯦꯕ ꯑꯗꯨꯗꯣ ꯃꯤꯛꯁ ꯆꯠꯂꯒ ꯃꯣꯏ ꯇꯧꯔꯝꯗꯕꯁꯨ ꯌꯥꯎꯋꯦꯕ ꯑꯗꯒꯤ ꯃꯣꯏ ꯑꯣꯖꯥꯁꯦ ꯃꯒꯣꯛ ꯀꯌꯥꯝ ꯆꯥꯛꯀꯦꯗ ꯑꯦꯛꯁ ꯄꯨꯊꯣꯛꯑꯦꯕꯀꯣ ꯑꯦꯛꯁꯦ ꯄꯨꯊꯣꯛꯀꯗꯕꯅꯦꯕ ꯑꯗꯣ ꯑꯦꯁ ꯀꯣꯏꯁꯟ ꯑꯃꯗ ꯑꯗꯨ ꯌꯥꯝꯃꯕꯗ ꯃꯥꯔꯛ ꯑꯅꯤ ꯐꯥꯎꯗꯤ ꯄꯤꯐꯝꯗꯤ ꯊꯣꯛꯑꯦꯕ ꯃꯣꯏꯅ ꯃꯥꯔꯛ ꯑꯃꯇꯪ ꯄꯤꯌꯦꯕ ꯑꯃꯇꯪꯗꯨꯗꯁꯨ ꯀꯣꯏꯁꯟ ꯑꯃꯗ ꯀꯣꯏꯁꯟ ꯑꯅꯤꯁꯨ ꯌꯥꯎꯔꯤꯕ ꯒ꯭ꯌꯥꯟ ꯇꯥꯕ꯭ꯔꯥ ꯑꯦ ꯕꯤ ꯈꯥꯏꯗꯣꯛꯏꯕ ꯑꯦꯛꯁ ꯄꯨꯊꯣꯛꯄꯗ ꯑꯗꯨꯁꯨ ꯃꯥꯔꯛ ꯑꯝꯇꯪ ꯐꯪꯉꯤ ꯑꯃꯇꯪ ꯄꯤꯔꯤꯕ ꯑꯗꯨꯁꯨ ꯅꯣꯏ ꯑꯣꯖꯥꯗ ꯀꯝꯄ꯭ꯂꯦꯟ ꯇꯧ ꯍꯥꯏꯕ ꯑꯩꯅ ꯑꯩꯅ ꯑꯦꯛꯁ ꯄꯨꯊꯣꯛꯄꯁꯤꯐꯧ ꯑꯗꯨꯅ ꯑꯦꯛꯁ ꯄꯨꯊꯣꯛꯄꯁꯤꯐꯥꯎꯗ ꯂꯨꯔꯤ ꯑꯗꯨꯗꯨꯒ ꯅꯣꯏꯅ ꯅꯣꯏ ꯑꯣꯖꯥꯅ ꯁꯤ ꯑꯅꯤꯁꯨ ꯍꯥꯡꯖꯜꯂꯛꯑꯦ ꯃꯥꯔꯛ ꯑꯃꯇꯪꯁꯨ ꯃꯥꯔꯛ ꯑꯝꯇꯪꯁꯨ ꯇꯧꯔꯤꯅꯤ ꯑꯃꯇꯁꯨꯅꯦꯕ ꯑꯗꯨꯗꯤ ꯐꯪꯐꯝ ꯃꯣꯏꯗꯣ ꯃꯣꯏꯗ ꯑꯣꯏꯅ ꯑꯩꯅ ꯃꯣꯏꯗ ꯍꯥꯏꯕꯤꯔꯤꯅꯦ ꯇꯥꯛꯄꯤꯔꯤꯅꯦꯕ ꯑꯗꯩꯁꯤ ꯆꯦꯞꯇꯔꯗ ꯌꯥꯎꯗꯦ ꯆꯦꯞꯇꯔꯗ ꯌꯥꯎꯗꯕ ꯄꯣꯠꯅꯤ ꯃꯥꯔꯛ ꯑꯅꯤꯅꯤ ꯊꯥꯊꯥ ꯅꯠꯇꯦ ꯃꯥꯔꯛ ꯑꯃꯀꯥꯏ ꯌꯥꯝ ꯚꯦꯂꯨ ꯂꯩꯈ꯭ꯔꯕ ꯄꯣꯠꯅꯦꯕ ꯑꯩ ꯏꯁꯥꯗ ꯊꯣꯛꯄꯅꯤꯅ ꯄꯨꯔꯥ ꯑꯩꯃꯥꯔꯛ ꯑꯃꯝꯃꯝ ꯋꯥꯠꯂꯦ ꯋꯥꯠꯂꯦ ꯍꯦꯛꯇ ꯂꯩꯍꯧꯋꯦꯕ ꯈꯪꯕ꯭ꯔꯥ ꯑꯩ ꯀꯩꯅꯣ ꯃꯦꯇ꯭ꯔꯤꯛꯇꯁꯨ ꯃꯥꯔꯛ ꯑꯃ ꯋꯥꯠꯂꯒ ꯄꯥꯔꯁꯦꯟꯇꯦꯖꯇꯣ ꯃꯥꯔꯛ ꯑꯃꯇꯪ ꯋꯥꯠꯄꯗ ꯑꯗꯨꯝ ꯈꯦꯠꯅꯩꯌꯦꯕ ꯑ ꯊ꯭ꯔꯤꯍꯟꯗ꯭ꯔꯦꯠ ꯇ꯭ꯋꯦꯟꯇꯤ ꯐꯪꯗ ꯊ꯭ꯔꯤꯍꯟꯗ꯭ꯔꯦ ꯇ꯭ꯋꯦꯟꯇꯤꯗ ꯁꯕꯦꯟꯇꯤ ꯑꯣꯏꯔꯝꯒꯕ ꯊ꯭ꯔꯤꯍꯟꯗ꯭ꯔꯦꯠ ꯅꯥꯏꯟꯇꯤꯟ ꯅꯪ ꯐꯪꯉꯒ ꯑꯩ ꯁꯤꯛꯁ ꯇꯤꯅꯥꯏꯟ ꯄꯣꯏꯟ ꯀꯌꯥ ꯑꯗꯨꯝ ꯆꯠꯂꯦꯕ ꯑꯩ ꯗꯤꯑꯦꯝꯗꯁꯨꯅꯦꯕ ꯗꯤꯑꯦꯝꯗꯁꯨ ꯇꯧꯋꯦꯕ ꯑꯩ ꯑꯩ ꯗꯤꯑꯦꯝꯒꯤꯁꯨ ꯁꯤꯛꯁꯇꯤꯅꯥꯏꯟ ꯄꯣꯏꯟ ꯀꯌꯥꯅꯣꯝ ꯆꯠꯂꯝꯅꯤꯕ ꯑꯗꯩ ꯑ ꯀ꯭ꯂꯥꯁ ꯇ꯭ꯋꯦꯜꯚꯕꯨꯗꯤ ꯐꯌꯦ ꯗꯤꯑꯦꯝꯁꯨ ꯃꯦꯠꯃꯠ ꯍꯦ ꯀꯩꯅꯣꯝ ꯃꯦꯇ꯭ꯔꯤꯛꯇꯁꯨ ꯊꯦꯡꯅꯈ꯭ꯔꯕꯅꯤꯅꯅꯦ ꯈꯪꯕ꯭ꯔꯥ ꯌꯥꯝ ꯆꯥꯛꯑꯦ ꯑꯩꯈꯣꯏꯅꯤꯅ ꯑꯩꯈꯪꯉꯦꯕ ꯃꯥꯔꯛꯁꯦ ꯑꯃꯒꯤ ꯚꯦꯂꯨꯁꯦ ꯑꯩꯅ ꯍꯥꯏꯔꯅꯤ ꯅꯣꯏ ꯑꯣꯖꯥꯗ ꯍꯥꯏꯌꯣ ꯍꯥꯏꯔꯦ ꯑꯗꯣ ꯍꯥꯏꯗꯦ ꯃꯣꯏ
ꯑꯣ
ꯑꯗꯨꯗꯤ ꯃꯣꯏ ꯃꯥꯡꯖꯕ ꯅꯠꯇ꯭ꯔꯣ ꯑꯩ ꯑꯩ ꯃꯣꯏ ꯃꯃꯥꯗ ꯍꯥꯏꯕꯅꯦ ꯑꯩꯅ ꯍꯥꯏꯕꯅꯦ ꯑꯩ ꯍꯥꯏꯌꯦꯕ ꯃꯣꯏꯗ ꯑꯩꯅ ꯇꯥꯛꯏ ꯑꯪꯀ ꯁꯨꯃꯥꯏꯅ ꯑꯇꯣꯞꯄ ꯑꯣꯖꯥꯗ ꯅꯣꯏ ꯅꯃꯥꯟꯅꯕꯤꯗ ꯍꯪꯉꯨ ꯃꯣꯏꯗꯁꯨ ꯅꯃꯥꯟꯅꯕꯤꯗ ꯍꯪꯉꯨ ꯍꯣꯏ ꯑꯣꯖꯥ ꯑꯝꯅ ꯇꯥꯛꯂꯛꯄꯗ ꯑꯪꯀꯁꯦ ꯃꯌꯥꯝ ꯇꯧꯔꯛꯄꯗꯗꯤ ꯑꯅꯤ ꯑꯍꯨꯝ ꯃꯉꯥꯔꯦ ꯍꯣꯏ ꯑꯝꯇꯪꯒ ꯇꯧꯔꯒꯗꯤ ꯅꯪꯅ ꯇꯥꯛꯏꯗꯨꯗꯗꯤ ꯐꯅꯌꯥꯝꯔꯛ ꯇꯥꯛꯄ ꯌꯥꯏꯑꯕ ꯑꯗꯨꯃꯥꯏꯅ ꯆꯠꯄꯗꯗꯤ ꯅꯠꯇ꯭ꯔꯥ ꯇ꯭ꯨꯁꯟ ꯁꯦ ꯃꯌꯥꯝ ꯄꯨꯜꯂꯛꯑꯒ ꯇꯧꯔꯛꯄꯗꯗꯤ ꯑꯪꯀ ꯇꯥꯛꯂꯛꯑꯕꯗ ꯅꯣꯏ ꯑꯅꯤ ꯑꯍꯨꯝ ꯃꯉꯥꯏꯔꯦ ꯑꯦꯛꯖꯥꯝ ꯃꯌꯥꯗ ꯑꯃꯒ ꯑꯃ ꯃꯁꯥꯒꯤ ꯇꯥꯛꯆꯕꯒ ꯈꯪꯗꯕ
ꯑꯦ ꯑꯩꯁꯨ ꯑꯗꯨꯃꯥꯏꯅꯅꯦ ꯇꯧꯔꯤꯁꯦ ꯗꯥꯏꯔꯦꯛ ꯍꯥꯟꯅ ꯇꯥꯛꯑꯅꯤ ꯆꯠꯈ꯭ꯔꯅꯤ ꯂꯣꯏꯈ꯭ꯔꯅꯤ ꯑꯗꯨꯒ ꯑꯦꯛꯖꯥꯝ ꯃꯅꯥꯛꯇ ꯑꯃꯨꯛꯀ ꯑꯗꯨ ꯈꯤꯇꯅꯦ
ꯑꯗꯨ ꯈꯛꯇꯅꯦꯕ ꯑꯗꯨꯃꯥꯏꯅ ꯇꯥꯛꯑꯒ ꯆꯠꯅꯔꯤꯁꯦ ꯑꯩꯗꯤ ꯇꯔꯥꯔꯒ ꯍꯦꯟꯅ ꯇꯥꯛꯂꯛꯑꯕꯅꯦꯕꯀꯣ ꯇꯁꯦꯡꯅ ꯑꯩ ꯍꯥꯏꯒꯦꯕ ꯑꯩ ꯇꯔꯥꯔꯒ ꯍꯦꯟꯅ ꯇꯥꯛꯑꯦꯕ ꯑꯩ ꯈꯪꯉꯦ ꯑꯩꯅ ꯇ ꯃꯣꯏꯅꯒꯅꯦ ꯈꯪꯕ꯭ꯔꯥ ꯃꯣꯏꯅ ꯈꯜꯂꯤꯁꯤꯅ ꯑꯄꯪꯁꯤ ꯁꯤꯖꯤꯟꯅꯔꯅꯤꯅ ꯑꯩꯅ ꯇꯥꯛꯇꯦꯒ ꯍꯥꯏꯕ ꯌꯥꯔꯦ ꯑꯩꯅ ꯍꯥꯏꯕ ꯑꯩꯅ ꯇꯥꯛꯈꯤꯕꯅꯤ ꯅꯣꯏ ꯅꯆꯤꯟ ꯊꯤꯒꯅꯨ ꯑꯩ ꯑꯩ ꯅꯤꯡꯁꯤꯡꯉꯦ ꯍꯥꯏꯕ ꯑꯩꯗꯤ ꯑꯩꯅ ꯇꯥꯈꯤꯕ ꯄꯣꯠꯁꯦ ꯀꯩꯗꯧꯕꯩ ꯅꯤꯡꯁꯤꯡꯉꯣꯏꯗꯣꯏꯅꯣ ꯃꯣꯏꯗ ꯇꯥꯛ ꯃꯣꯏꯅ ꯃꯣꯏꯗ ꯑꯩꯅ ꯅꯤꯡꯁꯤꯡꯉꯦꯕ ꯑꯩꯅ ꯇꯥꯛꯈꯤꯕꯅꯤ ꯅꯤꯡꯁꯤꯡꯉꯦꯕ ꯑꯩꯅ ꯇꯥꯛꯈꯤꯕ ꯄꯣꯠꯇꯨꯗꯤ ꯑꯩ ꯀꯥꯎꯗꯦꯕ ꯑꯗꯨ ꯃꯣꯏꯅꯗꯤ ꯍꯦꯛꯇ ꯁꯥꯟꯅꯔꯛꯀꯦ ꯇꯧꯋꯦ ꯃꯣꯏ ꯃꯃꯥ ꯃꯄꯥꯗꯁꯨ ꯍꯥꯏꯕꯤꯕꯅꯦ ꯑꯩꯅ ꯅꯣꯏ ꯅꯃꯥꯟꯅꯕꯤ ꯀꯅꯥ ꯇꯥꯛꯀꯦ ꯍꯪꯉꯨ ꯇꯥꯛꯑꯣꯏ ꯑꯗꯩ ꯇ꯭ꯨꯁꯟ ꯄꯩꯁꯥꯁꯦ ꯃꯇꯝꯗ ꯀ꯭ꯂꯥꯁ ꯑꯩꯠꯇ ꯂꯨꯄꯥ ꯆꯥꯇ꯭ꯔꯦꯠ ꯂꯧꯅꯕ꯭ꯔꯥ ꯂꯧꯅꯗꯕꯅꯤ ꯑꯩꯈꯣꯏꯅ ꯇꯝꯕ ꯃꯇꯝꯗ ꯐꯥꯎꯗ ꯂꯨꯄꯥ ꯆꯥꯝꯃꯉꯥ ꯂꯧꯔꯛꯄ ꯃꯇꯝꯅꯦꯕ ꯅꯠꯇ꯭ꯔꯥ ꯑꯗꯨ ꯑꯗꯨꯗꯣ ꯍꯧꯖꯤꯛꯐꯥꯎ ꯑꯩꯅ ꯑꯗꯨ ꯂꯧꯔꯤꯅꯦꯕ
ꯎꯝ
ꯑꯗ ꯑꯩꯅꯍꯥꯏꯔꯤꯕꯅꯦ ꯅꯦꯅꯦ ꯈꯣꯏꯅꯗꯤ ꯈꯜꯂꯝꯅꯤ ꯑꯩꯅ ꯇꯥꯛꯇꯕꯅꯦꯅ ꯑꯗꯣ ꯅꯣꯏ ꯌꯨꯝꯗꯁꯨ ꯈꯔ ꯄꯥꯍꯜꯂꯨ ꯃꯣꯏ ꯃꯈꯣꯛꯁꯨ ꯈꯔ ꯄꯠꯇꯦ ꯌꯥꯝ ꯍꯥꯏꯔꯨꯕꯗꯤ ꯌꯥꯕ ꯅꯠꯇꯕꯅꯤꯅ ꯃꯆꯥꯅꯤꯅ ꯃꯣꯏꯁꯨ ꯅꯠꯇ꯭ꯔꯥ ꯑꯩꯅ ꯍꯥꯏꯕꯗꯤ ꯌꯨꯝꯗ ꯈꯔ ꯇꯍꯜꯂꯣ ꯃꯣꯏ ꯀꯥꯎꯁꯨ ꯈꯔ ꯀꯋꯂꯤ ꯄꯥꯗꯤ ꯄꯥꯏ ꯄꯥꯏꯕ ꯑꯩ ꯇ꯭ꯋꯏꯁꯟ ꯁꯥꯇ꯭ꯔꯁꯦ ꯄꯗꯤ ꯄꯥꯏ ꯄꯥꯔꯁꯨ ꯀꯥꯎꯒꯜꯂꯦꯕ ꯍꯥꯏꯕꯅꯦ ꯑꯗꯣ ꯃꯣꯏꯅꯁꯨ ꯍꯥꯏꯌꯦ ꯃꯄꯥꯈꯩꯅꯗꯤ ꯍꯣꯏ ꯇꯥꯛꯇꯕꯅꯦ ꯑꯩꯅ ꯍꯥꯏꯕꯤꯕꯅꯦ ꯅꯣꯏ ꯑꯇꯣꯞꯄ ꯣ ꯇꯁꯟꯗ ꯆꯠꯂꯣ ꯑꯇꯣꯞꯄ ꯇꯨꯏꯁꯟꯗꯨꯗ ꯀꯃꯥꯏꯅ ꯇꯥꯛꯂꯛꯀꯦ ꯌꯦꯡꯉꯣ ꯑꯗꯨꯒ ꯑꯩꯉꯣꯟꯗ ꯍꯥꯏꯔꯛꯑꯣ ꯍꯥꯏꯕꯅꯦꯕ ꯑꯩꯅ
ꯎꯝ
ꯇꯨꯁꯟ ꯄꯩꯁꯥꯥꯁ ꯌꯥꯝ ꯂꯧꯗꯦꯗꯅ ꯑꯩ ꯑꯗꯨꯅ ꯇꯨꯏꯁꯟ ꯄꯩꯁꯥ ꯌꯥꯝ ꯂꯧꯔ ꯁꯤ ꯑꯩ ꯍꯧꯖꯤꯛ ꯅꯨꯨꯄꯥꯗꯤ ꯁꯛꯇꯥ ꯍꯦꯟꯅ ꯆꯥꯔꯅꯤ ꯅꯨꯄꯤ
ꯑꯩ ꯑꯉꯥꯡ ꯇꯔꯥꯃꯥꯊꯣꯏꯅꯤ ꯇꯧꯔꯤ ꯑꯉꯥꯡ ꯇꯔꯥꯗꯤ ꯇꯧꯔꯤꯁꯦ ꯍꯧꯖꯤꯛ ꯑꯃꯃꯝ ꯑꯃꯃꯝ ꯂꯧꯕꯗ ꯑꯗꯨꯝ ꯂꯤꯁꯤꯡ ꯇꯔꯥꯃꯨꯛꯇꯤ ꯑꯗꯨꯝ ꯆꯥꯔꯅꯤꯕ ꯑꯩ
ꯍꯣꯏ
ꯑꯗꯣ ꯑꯩꯅ ꯍꯧꯖꯤꯛ ꯐꯪꯉꯤꯁꯁꯦ ꯂꯨꯄꯥ ꯂꯤꯁꯤꯡ ꯇꯔꯨꯛ ꯈꯛꯇꯅꯦꯕ
ꯍꯥꯎ
ꯑꯣ
ꯑꯩ ꯑꯉꯥꯡ ꯑꯃꯈꯛ ꯇꯧꯕꯗꯨ ꯋꯥꯔꯤꯅꯦ ꯑꯩꯁꯦ ꯈꯪꯕ꯭ꯔꯥ ꯈꯔ ꯍꯥꯞꯄꯣꯅ ꯍꯥꯏꯅꯤꯡꯕ ꯈꯪꯕ꯭ꯔꯥ ꯑꯗ ꯑꯩꯗ ꯆꯠꯂꯤꯕ ꯃꯑꯣꯡꯁꯤꯁꯨ ꯑꯁ ꯑꯩ ꯑꯩꯒꯤ ꯑꯄꯥ ꯑꯄꯥꯝꯕ ꯃꯇꯝꯗ ꯍꯦꯛ ꯆꯠ
ꯃꯣꯏꯁꯨ ꯀꯩꯝ ꯍꯥꯏꯗꯕꯅꯤꯅ
ꯀꯩꯝ ꯍꯦꯛ ꯍꯥꯏꯗꯦꯁꯦ ꯑꯗꯩꯗꯤ ꯅꯣꯡ ꯐꯥꯗꯣꯛꯁꯨ ꯍꯦꯛ ꯌꯦꯟꯁꯥꯡ ꯄꯤꯔꯛꯀꯅꯤ ꯑꯗꯒꯤ ꯈꯪꯗꯦ ꯑꯗꯨꯃꯥꯏꯅ ꯇꯧꯕꯅꯤꯅ ꯑꯩꯁꯦ ꯍꯥꯏꯕꯁꯦ ꯉꯝ
ꯃꯣꯏꯅꯁꯨ ꯐꯔꯛꯄꯅꯤꯅ ꯍꯥꯏꯕ ꯉꯝꯗꯦꯗꯅ ꯑꯗꯨ ꯃꯣꯏ ꯑ ꯑꯗꯨꯃꯥꯏꯅ ꯇꯧꯔ ꯍꯥꯏ ꯉꯝꯗꯕꯅꯦ ꯑꯗꯩꯗꯤ ꯑꯩꯈꯣꯏ ꯄꯥꯅꯁꯨ ꯑꯩꯈꯣꯏ ꯄꯥ ꯐꯪꯉꯦ ꯑꯩꯈꯣꯏ ꯄꯥꯅ ꯃꯤꯉꯣꯟꯗ ꯇꯥꯛꯊꯣꯛꯄꯅꯦ ꯈꯜꯂꯣ ꯅꯪꯒꯤ ꯅꯣꯂꯦꯖ ꯒꯦꯟ ꯇꯧꯕꯅꯦ ꯈꯜꯍꯧꯔꯣ ꯑꯗꯨꯅ ꯀꯩꯝꯇ ꯄꯩꯁꯥꯒꯤ ꯊꯤꯔꯅꯨ ꯑꯩꯈꯣꯏ ꯄꯥ ꯍꯥꯏꯌꯦꯕ ꯑꯩ ꯑꯃ ꯐꯥꯎꯗ ꯑꯩ ꯑꯉꯥꯡ ꯍꯥꯡ ꯑꯃꯒꯤꯒꯤ ꯄꯩꯁꯥ ꯁꯨꯡꯂ ꯂꯧꯗꯦ ꯍꯥꯏꯗꯅ ꯅꯣꯏꯗ ꯁꯨꯡꯂ ꯂꯧ ꯂꯧꯗꯦꯕ ꯑꯩ ꯊꯥ ꯇꯔꯥꯅꯤꯊꯣꯏꯗꯣ ꯑꯩ ꯂꯧꯗꯕꯤꯗꯅꯦꯕ ꯑꯩꯅ ꯇꯥꯛꯏꯗꯣ
ꯎꯝ
ꯑꯗꯣ ꯇ꯭ꯋꯏꯁꯟ ꯑꯇꯣꯞꯄ ꯑꯣꯖꯥꯅꯗꯤ ꯀꯩꯁꯨ ꯌꯥꯔꯛꯑꯣꯕ ꯁ꯭ꯀꯨꯜꯗ ꯐꯥꯎꯗ ꯑꯉꯥꯡ ꯑꯍꯨꯝ ꯇꯝꯕꯗ ꯇꯪꯈꯥꯏ ꯈꯛꯇꯅꯦꯕ ꯍꯟꯊꯔꯦꯗ ꯐꯤ ꯐ꯭ꯔꯤ ꯑꯣꯏꯔꯛꯄꯗꯨꯅ ꯑꯉꯥꯡ ꯃꯔꯤꯗꯔ ꯀꯌꯥꯝ ꯑꯣꯏꯅꯦꯕ ꯀꯩꯩꯅꯣ ꯑꯣꯏꯗꯕꯅꯦꯦꯕ ꯁ꯭ꯀꯨꯜꯐꯧꯗ ꯑꯗꯣ ꯑꯉꯥꯡ ꯑꯃ ꯑꯉꯥꯡ ꯑꯃꯐꯥꯎ ꯑꯣꯏꯔꯛꯄꯗꯗꯤ ꯈꯜꯂꯣꯅ ꯑꯗꯣ ꯃꯊꯪ ꯆꯍꯤꯗ ꯃꯣꯏ ꯍꯣꯏ ꯃꯣꯏ ꯃꯊꯪ ꯆꯍꯤ ꯀ꯭ꯂꯥꯁ ꯅꯥꯏꯟ ꯀꯥꯔꯛ ꯑꯗꯨꯅꯦ ꯑꯇꯣꯞꯄ ꯑꯐꯕ ꯑꯝꯗ ꯆꯠꯂꯁꯨ ꯆꯠꯂꯦ ꯆꯠꯇ꯭ꯔꯒꯗꯤ ꯑꯩ ꯂꯤꯁꯤꯡ ꯂꯧꯅꯤꯕ
ꯎꯝ
ꯌꯥꯝ ꯂꯥꯛꯄ ꯂꯥꯛꯇꯕ ꯊꯤꯔꯔꯣꯏꯕ ꯑꯩ ꯀꯩꯁꯨꯅꯦ ꯑꯩꯐꯧꯗ ꯇꯥꯟꯖꯜꯂꯛꯑꯦꯕ ꯑꯩ ꯇꯧꯅꯤꯡꯗꯦꯕ ꯇꯨꯋꯏꯁꯟ ꯇꯁꯦꯡꯅ ꯑꯩꯗꯣ ꯄꯩꯁꯥ ꯑꯗꯨꯝ ꯀꯣꯟꯅꯩꯌꯦꯕ ꯑꯩꯒꯤ ꯑꯇꯣꯞꯄ ꯃꯐꯝꯗꯩ ꯂꯥꯛ ꯁꯦꯟꯗꯣꯏ ꯀꯣꯟꯅꯩꯌꯦꯕ ꯑꯗꯨꯝ ꯃꯔꯨꯞ ꯐꯪꯈꯤꯕ ꯈꯣꯠꯄꯒ ꯃꯔꯨ ꯄꯩꯁꯥꯁꯨ ꯐꯪꯕ ꯈꯣꯠꯄ ꯇꯧꯕꯅꯤꯅ ꯀꯩꯁꯨ ꯑꯦꯛꯁꯇ꯭ꯔꯥ ꯑꯣꯏꯅ ꯐꯦꯟꯁ ꯇꯧꯅꯤꯡꯉꯀꯥꯟꯗ ꯈꯛ ꯋꯥꯠꯂꯛꯄꯒꯤ ꯋꯥꯔꯤꯅꯦꯕ ꯏꯁꯀꯤꯟ ꯀꯦꯌꯔꯒꯨꯝꯕꯒꯤ ꯍꯥꯏꯗꯤ ꯂꯣꯁꯟꯒꯨꯝꯕꯨ ꯁꯦꯝꯄꯨꯕꯨꯗꯤ ꯈꯃꯥꯡꯈ ꯑꯣꯏꯅ ꯂꯩ ꯂꯣꯁꯟꯒꯨꯝꯕ ꯃꯥꯏ ꯇꯩꯅꯕ ꯐꯥꯎꯟꯗꯦꯁꯟꯒꯨꯝꯕ ꯂꯩꯔꯀꯥꯟꯗ ꯐꯥꯎꯟꯗꯦꯁꯟꯗꯨꯁꯨ ꯀꯨꯏꯅ ꯆꯠꯈ꯭ꯔ ꯄꯣꯠꯅꯤꯗ ꯍꯥꯏꯗꯤ ꯄꯩꯁꯥ ꯆꯠꯅꯤꯡꯉꯥꯏ ꯅꯠꯇꯅ ꯀꯩꯁꯨ ꯆꯠꯅꯤꯡꯉꯥꯏ ꯂꯩꯇꯦꯕ ꯍꯣꯏ ꯑꯗꯩ ꯅꯣꯡ ꯐꯥꯗꯣꯛ ꯑꯆꯥꯄꯣꯠ ꯆꯥꯕ ꯃꯉꯥꯏ ꯑꯗꯨ ꯅꯠꯇꯅ ꯄꯩꯁꯥ ꯆꯠꯅꯤꯡꯉꯥꯏ ꯂꯩꯇꯕꯅꯤꯅ ꯀꯩꯁꯨ ꯃꯊꯧ ꯇꯥꯕꯗꯤ ꯅꯠꯇꯦꯗꯅ ꯑꯗꯨꯃꯥꯏꯅ ꯑꯃꯨꯛ ꯈꯟꯗꯣꯔꯛꯑꯦ ꯋꯥꯔ ꯀꯥꯟꯗꯗꯤ ꯍꯥꯏꯗꯤ ꯏꯁꯥꯅꯗꯤ ꯍꯦꯟꯅ ꯐꯠꯂꯛꯇ꯭ꯔꯒꯗꯤꯅꯦ ꯑꯁ ꯈꯪꯗꯦ ꯑꯌꯨꯛꯀ ꯅꯨꯡꯗ ꯅꯨꯡꯗꯥꯡꯒ ꯁꯟꯗꯦ ꯅꯨꯃꯤꯠꯁꯤꯅ ꯇꯨꯡꯒꯤ ꯈꯟꯖꯕ ꯅꯨꯃꯤꯠꯇꯅ ꯉꯟꯇ ꯍꯧꯒꯠꯂꯛꯑꯅꯤ
ꯍꯦꯡ ꯀꯌꯥ
ꯃꯥ ꯅꯪ ꯉꯟꯇꯥꯅ ꯊꯦꯡꯅ ꯍꯧꯒꯠꯀꯦ ꯑ ꯈꯟꯕ ꯅꯨꯃꯤꯠꯇ ꯉꯟꯇꯥ ꯍꯧꯒꯠꯂꯛꯄꯁꯤꯗꯤ ꯃꯍꯧꯁꯥ ꯅꯠꯇ꯭ꯔꯣ
ꯑꯣ ꯃꯥꯅꯦ ꯃꯥꯅꯦ ꯑꯩꯗꯤ ꯑꯇꯣꯞꯄ ꯊꯕꯛ ꯂꯩꯕ꯭ꯔꯥ ꯁꯤꯅꯤ ꯎꯝ ꯃꯥꯅꯦ ꯃꯥꯅꯦ ꯑꯗꯨꯕꯨꯗꯤ ꯍꯥꯟꯅꯒ ꯈꯟꯖꯤꯜꯂꯨꯔꯗꯤ ꯑꯗꯨꯝ ꯎꯝ ꯑꯗꯨꯝ ꯇꯧ
ꯃꯍꯧꯁꯥꯅꯦꯕ ꯑꯗꯨꯗꯤ ꯀꯥꯏꯗꯒꯤꯦ
ꯎꯝ
ꯄꯨꯡ ꯇꯥꯗꯣꯏꯔꯦ ꯇꯥꯗꯔꯒ ꯑꯃ ꯑꯃꯇ ꯉꯥꯏꯔꯅꯤ ꯏꯕꯥꯅꯤ ꯄꯩꯁꯥ ꯇꯥꯜꯂꯅꯤ ꯄꯩꯁꯥ ꯈꯔ ꯌꯥꯝ ꯆꯪꯕꯤꯔꯗꯤ ꯕꯥꯅꯤ ꯃꯉꯥꯔꯛ ꯁꯨꯗꯣꯏꯅꯦ ꯃꯉꯥꯔꯛ ꯉ ꯀꯇꯥ ꯀꯛꯇꯣꯔꯦ ꯀꯛ